ꯆꯦꯛꯈꯨꯝ ꯄꯥꯟꯕꯗꯣ
ꯑꯥ
ꯋꯥꯔꯤ ꯁꯥꯟꯅ ꯁꯥꯟꯅꯅ ꯊꯕꯛꯁꯨ ꯂꯣꯏꯁꯟꯒꯦ꯫ ꯇꯥꯏꯌꯦ ꯅꯪ ꯇꯥꯗ꯭ꯔꯣ?
ꯇꯥꯏ ꯇꯥꯏ ꯇꯥꯔꯦ ꯇꯥꯔꯦ ꯐꯖꯅ ꯇꯥꯖꯥꯔꯦ
ꯑꯣ ꯌꯥꯔꯦ ꯌꯥꯔꯦ ꯑꯗꯨꯗꯤ ꯑꯗꯣ ꯀꯩꯗꯩꯅꯣ ꯅꯪ ꯉꯁꯥꯏꯗꯩ ꯑꯗꯨꯝ ꯂꯩꯔꯤ
ꯂꯩꯔꯤ ꯑꯩꯒ ꯂꯩꯔꯤ ꯑꯗꯨ ꯑꯥ ꯅꯨꯡꯁꯥ ꯌꯥꯝ ꯁꯥꯏ ꯍꯥꯏꯕ ꯉꯁꯤꯗꯤ ꯌꯥꯛꯑꯦ ꯍꯥꯏꯕ ꯉꯁꯤꯗꯤ ꯈꯨꯌꯥꯛꯑꯝꯅꯤ ꯀꯥꯒꯤ ꯊꯣꯡ ꯍꯥꯡꯗꯧꯕ ꯇꯜꯂꯦ ꯍꯥꯏꯕ
ꯑꯣ ꯀꯩꯅꯣꯗ ꯕꯦꯜꯀꯣꯅꯤꯒꯤ ꯊꯣꯡꯗꯣ
ꯍꯣꯏ
ꯑꯣ ꯑꯩ ꯉꯥꯡꯉꯤꯖꯤ ꯌꯥꯝ ꯇꯞꯄ꯭ꯔꯥ ꯍꯧꯖꯤꯛꯇ ꯑꯩꯅ ꯕꯦꯜꯀꯣꯅꯤꯒꯤ ꯊꯣꯡ ꯍꯪꯉꯛꯄꯗ ꯑꯣ ꯌꯥꯏ ꯑꯗꯨꯏꯗꯤ ꯕꯦꯜꯀꯣꯅꯤꯒꯤ ꯊꯣꯡꯗꯣ ꯍꯥꯡꯇꯣꯛꯑꯗꯤ ꯍꯣꯏ ꯃꯉꯥꯥꯟꯗꯨꯅ ꯃꯩꯁꯥꯒ ꯌꯥꯝ ꯐꯥꯎꯕ
ꯍꯣꯏ ꯑꯗꯨꯅꯦ ꯌꯥꯝꯅꯤ ꯌꯥꯛꯑꯦ ꯍꯥꯏꯕ ꯌꯥꯛꯄꯅꯤꯅ ꯇꯜꯂꯦꯕ ꯊꯣꯡ ꯂꯣꯟꯁꯤꯜꯂ ꯂꯩꯕꯅ ꯐꯩ ꯍꯥꯏꯕ
ꯎꯝ
ꯐꯦꯟ ꯊꯥꯔꯒ ꯑꯗꯣ ꯅꯨꯡꯁꯤꯠ ꯅꯨꯡꯁꯥ ꯆꯪꯅꯕ ꯑꯃꯨꯛ ꯍꯥꯡꯁꯨ ꯍꯥꯡꯗꯣꯛꯅꯤꯡꯕ
ꯎ ꯑꯗꯨ ꯅꯪꯅ ꯅꯍꯥꯟ ꯃꯣꯏꯅ ꯅꯪꯉꯣꯟꯗ ꯃꯥꯏ ꯀꯦꯅꯤꯡꯕꯒꯤ ꯑꯃ ꯍꯪꯉꯤꯗꯅ ꯍꯥꯏꯗꯤ ꯀꯥꯏꯗ ꯇꯧꯒꯦ ꯍꯥꯏꯅ ꯅꯪ ꯁꯤꯗ ꯇꯧꯋꯣꯅ ꯑꯃ ꯍꯥꯏꯔꯛꯄꯗꯣ
ꯎꯝ
ꯑꯗꯣ ꯅꯪꯗꯤ ꯇꯧꯕ꯭ꯔꯣ
ꯇꯧꯗ꯭ꯔꯤ ꯇꯧꯔꯁꯤꯔ ꯄꯨꯟꯅ
ꯑꯩ ꯑꯦꯂ꯭ꯔꯖꯤ ꯇꯧꯗꯤꯌꯦ ꯑꯗꯣ ꯑꯃꯨꯛꯂꯛꯇꯤ ꯇꯧꯋꯦ
ꯅꯪ ꯉꯥꯡꯉꯤꯗꯣ ꯌꯥꯝ ꯇꯞꯅ ꯇꯥꯏ ꯀꯔꯥꯏ ꯂꯩꯔꯤꯃꯣ ꯏꯕꯦꯝꯃ
ꯑꯩꯅ ꯃꯈꯥꯗ ꯊꯥꯗꯕꯩꯅꯤ ꯀꯩꯅꯣꯁꯦ ꯑꯦꯌꯥꯔꯄꯤꯁꯇꯤ ꯍꯥꯞꯆꯤꯟꯕ ꯑꯗꯨꯒ ꯃꯈꯥꯗ ꯊꯥꯗꯕ ꯑꯗꯨꯒꯤ ꯍꯧꯖꯤꯛ ꯐꯔꯕ ꯎ ꯅꯞꯅꯕ ꯑꯝꯇ ꯂꯧꯈꯤꯒꯦ
ꯅꯪ ꯅꯣꯠꯕꯨꯛꯇꯣ ꯀꯩꯅꯣ ꯀꯣꯕꯔ ꯍꯥꯞꯆꯤꯟꯒꯦ ꯍꯥꯏꯔꯕ ꯀꯩꯅꯣꯕ
ꯑꯧ ꯑꯩꯈꯣꯏ ꯀꯣꯚꯔ ꯍꯥꯎꯇ꯭ꯔꯗꯤ ꯃꯥꯔꯛꯇꯣ ꯐꯨꯜ ꯃꯥꯔꯛ ꯄꯤꯗꯦꯕ
ꯀꯩꯅꯣ ꯅꯣꯠꯕꯨꯛ ꯀꯣꯕꯔ ꯍꯥꯞꯄꯒ ꯐꯨꯜ ꯄꯤꯕ꯭ꯔꯥ ꯍꯥꯏꯁꯦ
ꯄ꯭ꯔꯦꯛꯇꯤꯀꯦꯜꯗꯣ ꯅꯠꯇ꯭ꯔꯗꯤ ꯄꯤꯗꯦ ꯏꯕꯦꯝꯃ ꯃꯃꯥꯡꯗ ꯑꯗꯨꯒꯤ ꯑꯩ ꯃꯥꯔꯛ ꯃꯌꯥꯝ ꯐꯪꯍꯧꯗꯦ
ꯑꯦ ꯑꯗꯨꯒꯨꯝꯕꯁꯨ ꯇꯧꯕ꯭ꯔꯥ ꯑꯩꯁꯦ
ꯇꯧꯋꯦ ꯑꯩꯈꯣꯏꯒꯤ ꯇꯧꯋꯦ ꯍꯥꯏꯕ ꯄ꯭ꯔꯖꯦꯟꯇꯦꯁꯟ ꯅꯦꯌꯦ ꯐꯖꯅ ꯇꯧꯋꯣꯌꯦ
ꯍꯣꯏ ꯑꯗꯨ ꯕꯨꯗꯤ ꯄ꯭ꯔꯖꯦꯟꯇꯦꯁꯟ ꯄꯤꯕ ꯆꯪꯕꯗꯁꯨ ꯑꯩꯈꯣꯏꯒꯤ ꯕꯣꯗꯤ ꯂꯦꯡꯒꯣꯏꯁ ꯀꯤꯗꯨꯗ ꯀꯥꯏꯅꯒ ꯍꯥꯏꯕ ꯋꯥꯅꯦ ꯈꯣꯏꯗꯗꯤ ꯇ ꯇꯧꯕ ꯈꯣꯏꯗꯗꯤ ꯑꯗꯨꯒꯨꯝꯕꯒ ꯂꯩꯇꯕ꯭ꯔꯥ ꯍꯪꯗꯦ ꯀꯩꯝ ꯍꯥꯏꯗꯦ
ꯑꯗꯣ ꯅꯣꯏꯗꯤ ꯐꯖꯅ ꯅꯝ ꯈꯣꯠꯇꯅ ꯇꯧꯔꯒ ꯑꯗꯨꯝ ꯄꯤꯗꯣꯏ ꯅꯣꯏꯗꯤ ꯑꯗꯨꯝ ꯐꯖꯕ ꯆꯤꯡꯉꯤ ꯀꯩꯅꯣ
ꯑꯗꯨ ꯅꯠꯇꯦꯍꯦ ꯄꯦꯟꯁꯤꯟꯒꯤ ꯑꯗꯨ ꯅꯠꯇꯕ ꯑꯗꯨꯝ ꯑꯩꯈꯣꯏ ꯆꯪꯉꯀꯥꯟꯗ ꯕꯩꯕꯥ ꯄꯤꯕꯩꯗꯣ
ꯑꯗꯨꯗ ꯑꯩꯈꯣꯏꯒꯤ ꯗ꯭ꯔꯦꯁꯇꯣ ꯐꯣꯔꯃꯦꯜ ꯆꯠꯂꯨ ꯈꯣꯠꯂꯨ ꯍꯥꯏꯅ ꯍꯥꯏꯗꯅ ꯋꯥꯔꯦꯅ
ꯑꯗꯣ ꯑꯩꯈꯣꯏꯒꯤꯅ ꯗ꯭ꯔꯦꯁ ꯀꯩꯀꯥꯒꯤ ꯅꯠꯇꯦꯕ ꯑꯃꯨꯛ ꯀꯩꯅꯣꯗꯣ ꯅꯣꯠꯕꯨꯛꯇꯣ ꯑꯩꯈꯣꯏꯗꯤ ꯃꯌꯥꯝ ꯌꯦꯛꯏꯗꯅ ꯑꯩꯈꯣꯏ ꯁꯞꯖꯦꯛꯁꯤꯒꯗꯤ ꯑꯗꯨꯒꯤ ꯃꯌꯥꯝꯗꯨꯅꯦꯕ ꯃꯣꯏꯅ ꯐꯖꯅ ꯇꯧ ꯍꯥꯏꯁꯦ ꯍꯥꯏꯗꯤ ꯕꯣꯏꯗ ꯆꯥꯛꯈꯨꯝꯒ ꯄꯥꯟꯗꯅ
ꯑꯥ
ꯑꯗꯨꯒꯨꯝꯕꯗꯣ ꯇꯧꯍꯟꯅꯤꯡꯕ ꯃꯣꯏꯅ ꯑꯩꯈꯣꯏꯅ ꯃꯃꯥꯡꯗ ꯇꯧꯕꯤꯗꯕ ꯑꯗꯣ ꯃꯥꯔ ꯄꯤꯔꯛꯇ꯭ꯔꯦ ꯑꯗꯣ ꯍꯟꯗꯛꯇꯤ ꯇꯧꯔꯅꯤ ꯑꯗꯨꯅ
ꯑꯗꯨ ꯇꯧꯔꯒ ꯃꯥꯔꯛ ꯂꯧꯔꯅꯤ ꯅꯣꯏ ꯃꯥꯔꯛꯁꯦ ꯀꯌꯥꯅꯣ ꯄ꯭ꯔꯦꯛꯇꯤꯀꯦꯜꯒꯤ
ꯄ꯭ꯔꯦꯛꯇꯤꯀꯦꯜꯒꯤ ꯃꯥꯔꯛꯁꯦ ꯑ ꯄꯨꯂꯞꯅ ꯃꯥꯛꯇꯣ ꯀꯨꯟꯊ꯭ꯔꯥꯃꯨꯛꯇ ꯑꯣꯏꯕꯅꯦꯕꯀꯣ ꯑꯗꯣ ꯀꯨꯟꯊ꯭ꯔꯥꯗꯨꯗ ꯕꯥꯏꯕꯥꯒꯤ ꯃꯥꯛ ꯃꯉꯥꯔ ꯇꯔꯥꯔ ꯑꯃ ꯑꯣꯏ ꯇꯔꯥ ꯑꯣꯏꯕ ꯇꯔꯥ ꯅꯣꯠꯕꯨꯛꯀꯤ ꯃꯉꯥ ꯑꯗꯨꯃꯥꯏꯟ ꯄꯥꯔꯠꯇꯣ ꯑꯣ ꯈꯥꯏꯗꯣꯛ ꯊꯤꯑꯣꯔꯤꯒꯤꯁꯨ ꯑꯃꯨꯛ ꯍꯥꯏꯗꯤ ꯊꯤꯌꯣꯔꯤ ꯍꯥꯏꯗꯤ ꯄ꯭ꯔꯦꯛꯇꯤꯀꯦꯜꯗꯁꯨ ꯏꯕ ꯑꯗꯨꯝ ꯌꯥꯎꯋꯤꯗꯅ
ꯍꯣꯏ ꯌꯥꯎ
ꯑꯗꯨ ꯏꯕꯒꯤ ꯅꯣꯠꯕꯨꯛ ꯄꯤꯈꯠꯂꯛꯄꯒꯤ ꯑꯗꯒꯤ ꯅꯣꯠꯕꯨꯛꯇꯣ ꯂꯣꯏ ꯁꯥꯏꯟ ꯇꯧꯔꯝꯕꯒꯤꯁꯨ ꯃꯥꯛ
ꯁꯥꯏꯟ ꯇꯧꯔꯝꯕꯩꯁꯨ ꯂꯣꯏꯅ ꯃꯥꯛ ꯑꯃꯨꯛ
ꯑ ꯑꯣꯖꯥꯅ ꯍꯥꯏꯗꯤ ꯂꯣꯏ ꯈꯣꯠꯂꯝꯕꯗꯣ ꯑꯗꯨ ꯑꯣꯏꯔꯒꯗꯤ ꯃꯥꯔꯛꯇꯣ ꯐꯨꯜ ꯑꯗꯨꯝ ꯐꯪꯉꯅꯤ ꯆꯦꯛꯈꯨꯝꯗꯣ ꯄꯥꯜꯂꯒ ꯃꯅꯨꯡꯗ ꯑꯃꯨꯛ ꯈꯣꯠꯂꯝꯗ꯭ꯔꯒꯅ ꯃꯥꯥꯛ ꯑꯃꯃꯨꯛ ꯀꯛꯄ ꯃꯣꯏꯅ ꯇꯧꯢꯁꯦ
ꯅꯨꯡꯉꯥꯏꯈ꯭ꯔꯕ
ꯑꯗꯨꯗꯤ ꯑꯣꯖꯥꯅ ꯁꯥꯏꯟ ꯇꯧꯍꯟꯒꯦꯗꯤ ꯅꯨꯡꯇꯤꯒꯤ ꯆꯠꯄ ꯇꯥꯔꯦꯅꯦ
ꯇꯗꯤ ꯑꯗꯨꯅꯦ ꯑꯩꯅ ꯉꯔꯥꯡ ꯅꯪꯉꯣꯟꯗ ꯇꯝꯃꯤꯗꯣ ꯐꯦꯕꯋꯥꯔꯤꯗ ꯄꯤꯕ ꯑꯗꯣ ꯖꯨꯟꯗ ꯈꯣꯠꯄꯒꯤ ꯏꯊꯟꯗ ꯅꯣꯛꯅꯤꯡꯉꯦ ꯇꯩꯗꯣ ꯑꯗꯨ ꯁꯦꯔꯥꯟ ꯇꯨꯔꯥꯟꯅꯦꯕ ꯇꯧꯔꯤꯗꯣ ꯂꯥꯏꯔꯤꯛꯁꯦ ꯑꯗꯨꯃꯥꯏ ꯇꯝꯃꯕꯅꯦ ꯌꯨꯝꯗꯒꯗꯤ ꯑꯩꯁꯦ ꯂꯥꯏꯔꯤꯛ ꯐꯖꯅ ꯇꯝꯕ ꯃꯥꯜꯂꯝꯒꯅꯤ ꯁꯤꯗꯒ ꯂꯩꯔꯕꯅꯤꯅ
ꯃꯥꯜꯂꯦ ꯑꯩꯁꯨ ꯃꯥꯜꯂꯦ ꯅꯪꯗ ꯅꯠꯇꯦ
ꯑꯗꯨꯒ ꯇꯧꯔꯤꯁꯤꯒ ꯂꯣꯏꯔꯦ ꯑꯝꯇꯚ ꯑꯩ ꯑꯗꯣ ꯑꯩꯈꯣꯏ ꯆꯤꯡ ꯀꯥꯕꯗꯨꯁꯨꯅꯦ ꯃꯤ ꯌꯥꯝꯗ꯭ꯔꯗꯤ ꯇꯣꯛꯀꯅꯤ ꯍꯥꯏꯔꯛꯑꯦ ꯆꯤꯡ ꯀꯥꯕꯒꯤꯗꯣ ꯃꯤ ꯌꯥꯝꯗ꯭ꯔꯗꯤ ꯇꯣꯛꯀꯅꯦꯌꯦ
ꯆꯤꯡꯂꯩ ꯆꯤꯡ ꯀꯥꯔꯔꯣꯏ ꯍꯥꯏꯗꯨꯗꯤ ꯑꯁꯣꯝ ꯅꯥꯀꯟ ꯀꯩꯅꯣꯝꯗ ꯆꯠꯂꯅꯤ ꯍꯥꯏꯗꯨꯗꯤ
ꯀꯔꯥꯏꯗ ꯍꯥꯏꯒꯦ ꯍꯥꯏꯕ ꯀꯔꯥꯏꯗ ꯍꯥꯏꯒꯦ ꯍꯥꯏꯕ ꯑꯩ ꯈꯪꯗꯦ ꯍꯥꯏꯕ ꯅꯪꯕꯨ
ꯀꯩꯗꯧꯔꯤꯅꯣ ꯈꯣꯟꯇꯤ ꯇꯠ ꯇꯤ ꯇꯠ ꯇꯤ ꯇꯩꯗꯣꯕꯣ
ꯃꯤꯁꯦꯁ ꯅꯝꯕꯩꯅꯦ ꯑꯗꯣ ꯑꯩꯒꯤ ꯐꯣꯟ ꯑꯩ ꯐꯣꯟꯁꯤꯒꯤ ꯑꯣꯏꯅ
ꯀꯩ
ꯍꯥꯏꯗꯤ ꯑꯩꯅ ꯃꯦꯁꯦꯖ ꯅꯝꯕꯔꯁ ꯅꯣꯏꯅ ꯇꯥꯗ꯭ꯔꯥ ꯑꯗꯣ ꯅꯣꯏꯅ ꯅꯝꯕꯗꯤ ꯀꯩꯁꯨ ꯑꯩꯉꯣꯟꯗ ꯇꯥꯗꯦꯕ
ꯀꯩ ꯅꯝꯕ ꯇꯥꯗꯦꯕ
ꯃꯦꯁꯦꯖ
ꯑꯩꯈꯣꯏꯅ ꯅꯝꯕꯗꯤ ꯇꯥꯗꯕ
ꯇꯥꯗꯦ ꯑꯩꯕꯨ ꯑꯩꯅ ꯅꯝꯕꯗꯤ ꯃꯤ ꯂꯣꯏ ꯇꯥꯏ ꯑꯩ ꯑꯗꯨꯝ ꯋꯥꯔꯤ ꯁꯥꯟꯅꯒ꯭ꯔꯗꯤ ꯑꯗꯨꯝ
ꯑꯂꯣꯟ ꯑꯊꯨꯞꯀ ꯇꯧꯕ ꯌꯥꯕ ꯅꯠꯇꯦ ꯅꯪ ꯅꯨꯄꯥꯒ ꯀꯣꯏꯔꯒ
ꯈꯣꯏ ꯑꯗꯨꯅ ꯑꯩ ꯀꯣꯏꯗ꯭ꯔꯦ
ꯑꯗꯣ ꯊꯨꯛ ꯌꯥꯝ ꯇꯧꯅꯤꯡꯕꯩ ꯋꯥꯔꯤꯗꯤꯅꯦ ꯑꯩ ꯀꯣꯏꯗ꯭ꯔꯦ
ꯑꯩ ꯑꯗꯨꯅ ꯇꯨꯃꯤꯟ꯭ ꯂꯩꯖꯔꯦ ꯑꯗꯣ ꯑꯔꯣꯟ ꯊꯨꯞ ꯇꯧꯕ ꯌꯥꯗ꯭ꯔꯕꯅꯤꯅ
ꯂꯣꯟꯗ ꯑꯝꯇꯪ ꯀꯣꯏꯒꯦ ꯇꯧꯅꯤ ꯌꯥꯔ ꯀꯥꯟꯗ ꯍꯣꯏ ꯊꯨꯡꯅꯗꯣꯔꯦ ꯍꯥꯏ ꯀꯥꯟꯗ ꯑꯦ ꯌꯥ ꯌꯥ ꯂꯥꯎꯔꯒ ꯇꯧꯅꯤ ꯎꯪ ꯌꯥꯗꯦ
ꯃꯔꯛ ꯑꯃ ꯅꯪꯒ ꯑꯩꯒ ꯈꯣꯡꯅ ꯆꯠ ꯇꯟꯕꯒꯤ ꯃꯤ ꯑꯇ ꯂꯥꯛꯑꯖꯨ ꯑꯗꯨꯝ ꯌꯥꯏ ꯍꯥꯏꯔꯅꯤ ꯇꯧꯕꯗꯣ
ꯎꯝ
ꯒꯥꯔꯤ ꯃꯆꯥꯕꯨ ꯌꯥꯎꯔꯗꯤꯗꯣ
ꯎꯝ ꯇꯟꯗ꯭ꯔꯣ ꯅꯥ ꯇꯟꯗ꯭ꯔꯣ
ꯇꯜꯂꯦ ꯇꯟꯕ ꯇꯟ ꯀꯔꯤꯅꯣ ꯇꯟꯕꯥꯕꯨ ꯇꯟꯗꯦ ꯂꯥꯛ
ꯇꯟꯗꯦ ꯅꯠꯇ꯭ꯔꯥ ꯑꯍꯥ ꯇꯟꯗꯦꯗ ꯍꯥꯏ ꯂꯣꯏꯔꯦ ꯑꯩꯅ ꯇꯟꯕ ꯃꯣꯏ ꯎꯗꯧ ꯅꯠꯇꯦꯗꯣ
ꯀꯩ ꯃꯤꯃꯥ ꯌꯥꯝ ꯇꯞꯅ ꯇꯥꯏ ꯌꯥꯝ ꯇꯞꯅ ꯑꯝꯇ ꯇꯥꯒꯤꯗ꯭ꯔꯦ
ꯍꯦꯛ ꯆꯠꯊꯕꯒ ꯌꯥꯕ ꯅꯠꯇꯦ ꯅꯪꯅ ꯑꯩꯉꯣꯟ ꯇꯧꯕꯤꯔꯤꯖꯦ
ꯑꯩꯩꯅꯔꯣ ꯑꯗꯨꯕꯣ ꯊꯥꯗ꯭ꯔꯗꯤ ꯀꯃꯥꯏ ꯈꯨꯝꯗꯣꯔꯤꯒꯦ ꯋꯥ ꯉꯥꯡꯕ
ꯍꯟꯗꯛ ꯃꯇꯥꯡꯖꯦ ꯋꯥꯔꯤꯒꯖꯦ ꯌꯥꯝ ꯁꯥꯟꯅꯩꯀꯣ ꯍꯥꯟꯅꯗꯤ ꯐꯣꯟꯒꯖꯦ ꯇꯧꯅꯕ ꯅꯠꯇꯦꯕ
ꯅꯠꯇꯦ ꯍꯥꯏꯗꯤ ꯗꯨꯝ ꯋꯥꯔꯤ ꯁꯥꯟꯅꯔꯞꯅꯤꯅ ꯑꯗꯨꯝ ꯑꯗꯨ ꯗꯥꯗꯣ ꯈꯪꯅꯔꯗ꯭ꯔꯥ
ꯈꯪꯅꯔꯦ ꯑꯗꯣ ꯁꯣꯝꯗ ꯅꯨꯄꯥ ꯑꯃ ꯀꯣꯏꯖꯕꯗꯨꯗꯤ ꯋꯥꯔꯤ ꯁꯥꯟꯅꯕꯁꯦ ꯐꯪꯗ꯭ꯔꯦ
ꯆꯂꯥꯏ ꯑꯥ ꯉꯍꯥꯛꯀꯤꯅꯦ ꯀꯩꯝ ꯈꯜꯂꯨ ꯑꯗꯨꯒꯤꯕꯨ
ꯁꯪꯗꯦ ꯑꯃꯗꯨꯅ ꯀꯩꯗꯧꯔꯤꯕꯅꯣ ꯈꯪꯗꯦ ꯋꯥ ꯑꯝꯇ ꯉꯥꯡꯉꯨꯕ ꯌꯥꯗꯦ ꯑꯗꯨꯖꯨ ꯋꯥꯔꯤ ꯑꯝꯇ ꯁꯥꯟꯅꯒꯤꯒꯦꯅ ꯑꯗ
ꯃꯥ ꯌꯥꯝꯅ ꯀꯟꯅ ꯐꯣꯀꯁ ꯐꯣꯀꯁ ꯑꯣꯟ ꯀꯦꯔꯤꯌꯔ ꯇꯧ ꯐꯣꯀꯁ ꯑꯣꯟ ꯀꯦꯔꯤꯌꯔ
ꯅꯪꯗꯤ ꯑꯝꯕꯦꯗꯀꯔꯒꯗꯣ ꯊꯥꯔꯣꯏꯗ꯭ꯔꯥ
ꯑꯩ ꯊꯥꯗꯣꯏꯅꯦ ꯃꯥꯖꯨ ꯑꯩꯅ ꯀꯣꯏꯁꯟ ꯊꯥꯒꯤꯈꯤꯕꯅꯤ ꯃꯥ ꯊꯥꯅꯤ ꯍꯥꯏꯕꯗꯒꯤ
ꯊꯥꯅꯦ ꯑꯦ ꯑꯗꯨ ꯀꯣꯏꯁꯟ ꯀꯥꯏꯗꯩ ꯂꯧꯒꯦ ꯄ꯭ꯔꯤꯚꯤꯌꯁ ꯌꯔ ꯀꯩꯀꯥꯗ
ꯎꯝ ꯅꯪꯒꯤ ꯇꯥꯃꯣꯗꯒꯤ
ꯀꯩꯅꯣ ꯅꯪꯅ ꯊꯥꯒꯤ ꯍꯥꯏꯗꯨꯕꯣ
ꯎꯝ ꯄ꯭ꯔꯤꯚ꯭ꯌꯁ ꯌꯔ ꯀꯣꯢꯁꯟ
ꯑꯥ ꯅꯪ ꯀꯅꯥꯗꯩ ꯂꯧꯒꯦ ꯍꯥꯏꯕ
ꯎꯝ ꯅꯪꯒꯤ ꯇꯥꯃꯣꯗꯩ ꯍꯥꯏꯖꯦ ꯇꯥꯗꯦ
ꯀꯔꯤꯒꯤꯅꯣ ꯅꯪꯅ ꯑꯗꯨ ꯃꯉꯣꯟꯗ ꯀꯩꯗꯧꯕꯩ ꯊꯥꯢꯅꯣ
ꯀꯔꯤꯅꯣ ꯅꯪ ꯉꯥꯡꯉꯤꯗꯣ
ꯀꯔꯝꯕ ꯇꯥꯃꯣꯅꯣ
ꯅꯪꯒꯤ ꯁꯤꯗ ꯍꯦꯛ ꯆꯪꯉꯛꯄ ꯅꯪꯒꯤ ꯕ꯭ꯔꯥꯗꯔ ꯑꯃ ꯅꯪꯒꯤ ꯌꯥꯝ ꯕꯦꯁꯇꯤ ꯑꯣꯏꯔꯝꯕꯗꯣ
ꯑꯣ ꯃꯉꯣꯟꯇꯒꯤ
ꯎꯝ ꯃꯥꯔꯥꯥ ꯃꯉꯣꯟꯗ ꯑꯩꯅ ꯒ꯭ꯔꯤ ꯒ꯭ꯔꯤ ꯒꯤ ꯇꯛꯄ
ꯇꯠꯇꯗꯤ ꯌꯥꯗꯕꯅꯦ ꯃꯣꯏꯗꯤ
ꯑꯥ ꯑꯗꯒꯤ ꯏꯟ ꯇꯛꯑꯦ ꯑꯗꯨꯗꯒꯤ ꯑꯩꯅ ꯅꯪ ꯗꯨꯝ ꯌꯥ ꯅꯪ ꯄꯤꯅꯤ ꯄꯤꯅꯤ ꯌꯥꯅꯤ ꯌꯥꯅꯤꯗ ꯍꯥꯏꯔ ꯂꯩꯑꯣ ꯑꯗꯨꯒ ꯁꯨꯝ ꯄꯤ ꯄꯤꯔꯛꯑꯣꯅꯣ ꯍꯥꯏꯕꯗꯒꯤ ꯑꯩꯅ ꯌꯨꯝ ꯂꯩꯔꯤꯉꯩꯗ ꯊꯔꯛꯄ
ꯅꯪ ꯍꯟꯗꯛ ꯕꯣꯠ ꯊꯥꯗꯔꯥꯔꯣꯏ ꯅ ꯇꯧꯔꯤ ꯖꯥꯠꯔꯥ ꯇꯣꯛꯀꯅꯤ
ꯑꯗꯨꯗꯒꯤ ꯑꯉꯣꯟꯗ ꯅꯥꯉꯣꯟꯗꯩ ꯂꯧꯔꯥ ꯊꯥꯒꯤꯕꯟ ꯃꯥ ꯉꯔꯥꯡ ꯋꯔꯤꯁꯟꯅꯕꯗꯨꯗ ꯊꯥꯅꯤ ꯈꯣꯠꯅꯤꯅ ꯍꯥꯏꯅꯕ ꯍꯥꯏꯅꯕꯗꯨꯗ ꯑꯩꯅ ꯑꯣ ꯑꯗꯨꯗꯤ ꯊꯥꯔꯛꯀꯦꯗꯪ ꯑꯩ ꯄꯥ ꯊꯥꯅꯤ ꯈꯣꯠꯅꯤꯗꯣ ꯈꯪꯗꯦꯕ ꯍꯥꯟꯅ ꯉꯥꯔꯥꯡ ꯋꯥꯔꯤ ꯁꯥꯅꯕꯗꯥ ꯈꯪꯕꯅꯦꯕ
ꯊꯥꯖꯠꯅꯤ ꯍꯥꯏꯅꯦ ꯃꯥꯁꯨ ꯍꯥꯟꯅꯒ ꯈꯟꯗꯕꯅꯦ ꯑꯗꯨꯅꯅꯦ ꯍꯥꯟꯅ ꯑꯩꯅ ꯑꯗꯨꯁꯨ ꯌꯥꯟ ꯅꯕ ꯑꯃꯁꯨ ꯌꯥꯅꯕ ꯂꯥꯏꯔꯤꯛ ꯄꯥꯎ ꯍꯥꯏꯕꯗꯤ ꯇꯥꯗꯦ
ꯑꯗ ꯑꯩꯁꯨ ꯂꯥꯏꯔꯤꯛ ꯄꯥꯗꯦ ꯇꯧꯔꯤꯁꯦ
ꯄꯥꯔꯣꯏꯌꯦ ꯅꯪꯁꯨ ꯄꯥꯔꯣꯏꯌꯦ ꯈꯪꯉꯕꯅꯦ ꯅꯣꯏ ꯂꯣꯏꯅꯃꯛ ꯆꯠꯄ ꯂꯥꯡꯕ ꯉꯥꯛꯇꯅꯦ
ꯑꯗꯨꯅ ꯄꯨꯜꯂꯤꯅꯦ ꯑꯗꯨ ꯃꯥꯟꯅ ꯃꯥꯟꯅꯕ ꯆꯥꯛ ꯆꯥꯃꯤꯟꯅꯩꯁꯨ ꯎꯗ꯭ꯔꯣ
ꯑꯩ ꯑꯗꯣ ꯃꯥꯟꯅꯗꯕ ꯑꯩꯁꯨ ꯃꯥꯟꯅꯗꯧꯔꯦ ꯍꯧꯖꯤꯛ ꯑꯩꯁꯨ ꯄꯨꯟꯗ꯭ꯔꯦꯕ ꯐꯤꯌꯥ ꯍꯥꯟꯅꯗꯤ ꯑꯗꯨꯃꯥꯏꯟꯗꯤ ꯑꯣꯏꯖꯗꯕꯅꯦꯕ ꯑꯩꯁꯦ
ꯎꯝ ꯁꯛꯁꯤ ꯅꯪ ꯏꯁ ꯅꯪ ꯍꯥꯏ ꯅꯪ ꯍꯥꯏꯅꯤꯡꯉꯁꯤ ꯀꯩꯅꯣ ꯍꯥꯏꯔꯛꯑꯣꯔꯣ ꯑꯗꯨꯗꯤ ꯅ ꯎ
ꯒꯤꯅꯦ ꯑꯩ ꯑꯣꯏꯗꯣꯏꯔꯝꯃꯤꯅꯦ ꯍꯥꯕ ꯑꯗꯨꯃꯥꯏꯅ
ꯅꯪ ꯍꯥꯏꯗꯣꯛꯑꯣ ꯍꯥꯏꯕ꯭ꯔꯕ ꯅꯪ ꯅꯣꯏ ꯍꯥꯏꯅꯤꯡꯉꯤꯁꯦ ꯀꯩꯅꯣ ꯑꯗꯨꯗꯤ ꯀꯝ ꯇꯨꯗ ꯄꯣꯏ
ꯀꯝꯇꯨꯗ ꯄꯣꯏꯟ ꯑꯗꯨ ꯀꯔꯤꯅꯣ ꯑꯄꯥꯝꯕꯗꯣ ꯀꯝꯇꯨꯗ
ꯐꯥꯒꯤ ꯇꯧꯅꯤꯗꯥ ꯍꯣꯏ ꯂꯣꯏꯔꯦ ꯁꯨꯝ ꯄꯨꯟꯕꯅꯤꯗ ꯍꯣꯏ ꯂꯣꯏꯒꯤꯕꯕꯨꯗꯤ ꯀꯨꯏꯔꯦ
ꯑꯩꯁꯨ
ꯍꯥꯟꯅꯗꯤ ꯌꯨꯝꯗꯒꯤ ꯃꯄꯥꯟꯒ ꯊꯣꯛꯆꯕ ꯅꯠꯇꯦ
ꯑꯩꯗꯤ ꯊꯣꯛꯏ ꯅꯪ ꯊꯣꯛꯇꯔ ꯅꯪ ꯊꯣꯛꯂꯛꯇ꯭ꯔꯕꯁꯨ ꯑꯩꯈꯣꯏꯗꯤ ꯊꯣꯛꯂꯛꯏ ꯑꯗꯨꯝ
ꯊꯣꯛ ꯑꯗꯨ ꯊꯣꯛꯂꯛꯇꯕ ꯑꯩꯁꯦ ꯊꯣꯛꯂꯛꯇꯕ ꯃꯥꯜꯂꯛꯇꯕꯗꯣ
ꯑꯗ ꯊꯣꯛ ꯀꯩꯅꯣ ꯊꯣꯛꯇ꯭ꯔꯗꯤ ꯃꯤ ꯅꯨꯡ ꯀꯨꯟꯗ꯭ꯔꯗꯤ ꯋꯥꯈꯜ ꯐꯛꯆꯜꯂ ꯂꯩꯇ꯭ꯔꯣ
ꯂꯩꯌꯦ ꯂꯩꯌꯦ ꯌꯥꯝ ꯐꯖꯔꯦ ꯕꯣꯏ ꯃꯈꯨꯝꯁꯦ
ꯏꯁ ꯃꯊꯟꯇ ꯁꯦꯝ ꯃꯊꯟꯇ ꯊꯥꯀꯠꯆꯕꯋꯥꯅꯤ
ꯑꯩꯁꯨ ꯐꯖꯩ ꯀꯥꯏꯗꯣ ꯂꯩꯕꯗꯣ
ꯕꯕꯣꯏ ꯀꯣꯕꯔꯁꯨ ꯐꯖꯩ ꯑꯩꯁꯨ ꯐꯖꯩ ꯄꯨꯝꯅꯃꯛ ꯐꯖꯩ ꯀꯥꯏ ꯑꯥ
ꯀꯅꯥ ꯀꯅꯥꯅꯣ ꯑꯃꯅ ꯁꯨꯝ ꯍꯥꯏꯗꯤ ꯑꯗꯨ ꯐꯖꯩ ꯁꯤꯅꯔꯤ ꯐꯖꯅ ꯁꯨꯝ ꯍꯥꯏꯔꯛꯄꯅꯦꯕ ꯐꯣꯇꯣꯗ ꯃꯤꯅ ꯀꯃꯦꯟꯗꯀꯣ ꯑꯗꯨꯒ ꯃꯁꯥꯗꯨꯅ ꯑꯩꯁꯨ ꯐꯖꯩꯌꯦꯅ ꯈꯨꯝꯕ ꯑꯍꯥ
ꯐꯥꯔꯦꯗꯨꯅ ꯃꯅꯤ ꯆꯨꯝꯃꯦ ꯐꯥꯗ꯭ꯔꯣꯗꯨꯅꯍꯦꯛ
ꯑꯗꯣ ꯀꯣꯟꯅ ꯑꯃꯨꯛ ꯁꯥꯟꯅꯔꯁꯦ ꯋꯥꯔꯤꯁꯦ
ꯍꯣꯏ ꯍꯣꯏ ꯍꯣꯏ ꯊꯝꯃꯣ ꯊꯝ